ꯇꯥꯔꯦ
ꯃꯅꯨꯡꯗ ꯐꯝꯗ꯭ꯔꯤꯕ
ꯐꯝꯒꯦ ꯍꯥꯏꯅ ꯑꯁꯤ ꯇꯧꯕꯒ ꯅꯪ ꯍꯥꯟꯕꯅꯤꯅꯦꯍꯦ
ꯑꯗꯣ ꯆꯪꯉꯣ ꯅꯣꯏ ꯌꯥꯏꯅ ꯅꯉꯣꯟꯗꯗꯤ ꯅꯪ ꯇꯧꯔꯛꯇꯦꯀꯣ
ꯍꯥꯥ ꯇꯧꯔꯛꯇ꯭ꯔꯤ
ꯅꯪꯉꯣꯟꯗ ꯑꯩꯅ
ꯑꯅꯤ ꯑꯅꯤꯒꯨꯝꯕ ꯁꯨꯔꯝꯅꯤ
ꯑꯩꯅ ꯇꯧꯕꯕꯨ
ꯃꯤ ꯅꯪ ꯇꯧꯔꯝꯃꯗꯤ ꯁꯨꯔꯝꯃꯅꯤ ꯑꯍꯨꯝꯔ ꯃꯔꯤꯔꯥ
ꯁꯤ ꯂꯣꯏꯕ ꯀꯥꯟꯗꯃꯨꯛ ꯇ꯭ꯔꯥꯏ ꯇꯧꯅ꯫
ꯎꯝ ꯉꯁꯥꯏꯗꯣ ꯇꯔꯥꯇꯔꯦꯠ ꯂꯩꯕꯅꯦꯕ
ꯎꯝ ꯀꯌꯥ ꯁꯨꯔꯦ ꯀꯨꯟꯃꯥ
ꯀꯨꯟ ꯀꯨꯟꯇꯔꯦꯠ
ꯀꯨꯟꯇ꯭ꯔꯦꯠ ꯁꯨꯔꯦ
ꯎꯝ
ꯑꯗꯨꯗꯤ ꯂꯣꯏꯈ꯭ꯔꯅꯤꯅ
ꯎꯝ
ꯌꯦꯡꯁꯟꯅꯤꯉꯥꯢ ꯇꯧꯋꯣ
ꯎꯝ ꯍꯣꯠꯅꯕꯗꯤ ꯀꯗꯥꯢ ꯆꯠꯀ꯭ꯔꯖꯥꯠꯂ ꯑꯣ ꯇꯔꯥꯇꯔꯦꯠꯇꯒꯤꯅ ꯀꯨꯟꯇ꯭ꯔꯦꯠ
ꯆꯤꯠꯄ꯭ꯔꯥ
ꯍꯤꯞꯇꯦꯍꯦ ꯐꯝꯕꯅꯤꯍꯦ
ꯑꯩꯗꯤ ꯍꯤꯞꯄꯤꯅ ꯃꯥꯒꯤ ꯁꯤꯠꯇꯣ ꯑꯥ
ꯎꯝ ꯌꯥꯕꯖꯥꯠꯅꯦ ꯗꯨꯁꯨ ꯑꯣꯏꯅ ꯇꯧꯗꯕ ꯈꯣꯏꯒꯤꯗꯤ ꯈꯨꯃꯣꯠ ꯑꯃ ꯇꯧꯋꯦꯁꯦ ꯑꯩꯅ ꯁꯤ ꯂꯧ ꯆꯠꯂꯣ ꯍꯥꯏꯔꯒ ꯀꯅꯥꯁꯨ ꯈꯨꯝꯗꯦꯅꯦ ꯀꯔꯝ ꯃꯥꯏꯅ ꯍꯥꯏꯁꯤꯔꯥ ꯈꯪꯗꯦ ꯅꯨꯡꯉꯥꯏꯅꯦ
ꯅꯪꯒꯤ ꯁ꯭ꯇꯥꯏꯜꯒꯟ ꯅꯪꯒꯤ ꯁ꯭ꯇꯥꯏꯜꯗꯨꯁꯨ ꯍꯦꯟꯃꯟꯕꯒꯤꯅꯦ
ꯀꯔꯤ?
ꯃꯣꯏꯅ ꯇꯧꯗꯕ ꯑꯃꯨꯛ ꯎꯝ ꯊꯕꯛꯇꯨꯁꯨ ꯅꯪꯅ ꯄꯨꯔꯥ ꯂꯣꯏ ꯂꯣꯏꯅ ꯁꯤꯜꯂꯦ ꯑꯗꯨ ꯍꯥꯏꯁꯦ ꯅꯪꯅ ꯄꯨꯔꯥ ꯂꯣꯏꯅ ꯑꯗꯨꯃꯥꯏꯅ ꯇꯧꯊꯣꯛꯄ ꯉꯛꯇꯒꯤꯅꯦ ꯃꯣꯏ ꯆꯥꯎ ꯑꯥ ꯆꯥꯎꯊꯣꯛꯔꯤꯗꯣ
ꯉꯥꯏꯕꯗꯤ ꯉꯝꯗ꯭ꯔꯦꯅ ꯑꯩꯈꯣꯏꯗꯤ ꯍꯧꯖꯤꯛ ꯍꯧꯖꯤꯛ ꯏꯃꯥꯔꯖꯦꯟꯁꯤꯅꯦ ꯀꯧꯔꯒ ꯊꯣꯛꯄ ꯅꯥꯏꯗ꯭ꯔꯗꯤ ꯑꯗꯨꯝ ꯂꯩꯔꯗꯤ ꯊꯕꯛꯇꯤ ꯄꯥꯡꯊꯣꯛꯄ ꯅꯥꯏꯔꯣꯏꯅꯦ
ꯄꯥꯡꯊꯣꯛꯇ꯭ꯔꯁꯨ ꯃꯣꯏ ꯃꯁꯥꯅ ꯈꯪꯂꯛꯀꯅꯤ
ꯃꯗꯨ ꯈꯪꯕꯗꯣ ꯃꯗꯨ ꯈꯪꯕ ꯉꯥꯏ ꯂꯩꯔꯗꯤ ꯁꯣꯝꯗꯗꯤ ꯊꯕꯛꯇꯣ ꯍꯣꯔꯒ ꯂꯩꯕ ꯅꯠꯇ꯭ꯔꯣ? ꯁꯠ
ꯃꯗꯨꯒꯤ ꯊꯕꯛ ꯃꯗꯨꯒꯤ ꯊꯕꯛꯇ ꯈꯛꯇ ꯅꯠꯇꯦ ꯑꯩ ꯍꯥꯏꯔꯤꯕꯁꯦ ꯑꯩꯅ ꯍꯥꯏꯔꯗꯤ ꯄꯨꯔꯥ ꯂꯣꯏ ꯅꯃꯛꯀꯤꯅꯦ ꯑꯩ ꯍꯥꯏꯔꯤꯁꯦ
ꯎꯝ
ꯃꯣꯏꯅ ꯇꯧꯕ ꯌꯥꯕ ꯊꯕꯛꯇꯨꯁꯨ ꯅꯪꯅ ꯄꯨꯔꯥ ꯂꯣꯏꯅ ꯇꯧꯋꯦꯗꯨꯗꯤ
ꯅꯪꯅ ꯂꯣꯏꯅ ꯇꯧꯃꯟꯕꯒꯤꯅꯦ ꯃꯣꯏꯖꯦ
ꯀꯔꯤ ꯍꯥꯏꯁꯤꯔꯥ? ꯃꯣꯃꯣꯏꯖꯦ ꯀꯦ ꯊꯣꯛꯈ꯭ꯔꯦꯕ
ꯈꯪꯗꯦ ꯃꯣꯏꯅ ꯀꯦꯔꯤꯗꯣ ꯃꯣꯏ ꯃꯁꯥꯅ ꯋꯥꯅꯉꯥꯏꯅꯦ ꯍꯥꯏꯔꯁꯨ ꯏꯟ ꯑꯦ ꯁꯥꯎꯅꯤꯡ ꯃꯜꯂꯗꯤ ꯑꯩꯈꯣꯏꯁꯨ ꯀꯥꯟꯅꯗꯦ ꯍꯥꯏꯅ ꯐꯠ ꯐꯠ ꯄꯥꯏꯔꯨꯕ ꯉꯥꯏꯕ ꯉꯝꯗꯦꯅꯦ
ꯑꯗꯨꯗꯒꯤ ꯋꯥꯔꯤꯁꯦ ꯑꯣꯏꯕ ꯉꯥꯛꯇꯅꯤ
ꯑꯗꯨꯅ ꯅꯣꯏꯅ ꯐ꯭ꯔꯥꯖ ꯊꯣꯛꯍꯟꯕ ꯑꯗꯨꯗꯤ ꯕ꯭ꯂꯦꯝꯅꯦ ꯅꯪꯉꯣꯟꯗ ꯀꯨꯝ
ꯁꯤ ꯇꯧꯔꯨꯒꯦ ꯁꯤ ꯆꯠꯀꯦ ꯀ꯭ꯔꯤ ꯀ꯭ꯔꯥ ꯄꯩꯁꯥ ꯄꯤꯌꯣ ꯐꯠ ꯐꯠ ꯄꯤꯌꯦ ꯁꯤꯁꯤ ꯇꯧꯔꯨꯒꯦ ꯐꯠ ꯐꯥꯐꯠ ꯄꯤꯌꯦ ꯊꯕꯛꯇꯤ ꯇꯧꯗꯦ ꯀꯥꯏꯗꯒꯤ
ꯃꯗꯨ ꯃꯁꯥꯅ ꯈꯪꯒꯗꯧꯕꯅꯤꯅꯦ
ꯃꯈꯨꯠ ꯃꯁꯥ ꯑꯁꯨꯛ ꯀꯟ ꯑꯣꯏꯔꯤꯉꯩꯗ ꯃꯣꯏ ꯄꯩꯁꯥ ꯇꯥꯟꯕ ꯆꯠꯀꯦ ꯍꯥꯏꯗꯦ ꯐꯣꯟ ꯔꯤꯆꯥꯔꯖꯀꯤ ꯈꯔ ꯃꯃꯥ ꯃꯄꯥꯒꯗ ꯃꯥꯅ ꯄꯩꯁꯥ ꯅꯤꯔꯒ ꯗꯨꯗꯤ ꯍꯦꯟꯖꯜ ꯃꯜꯂꯦ ꯍꯥꯏꯕꯅꯤꯗ ꯐꯤꯔꯣꯜ ꯂꯩꯅꯤꯉꯥꯏ ꯃꯃꯥ ꯄꯥꯗ ꯉꯥꯡꯉꯤ ꯕꯥꯕꯥ ꯑꯩꯁꯤ ꯄꯩꯁꯥ ꯆꯪꯉꯔꯅꯤꯡꯉꯥꯏ ꯂꯩ ꯁꯤ ꯑꯩꯒꯤ ꯊꯕꯛ ꯑꯃ ꯀꯩꯅꯣꯃ ꯇꯧꯔꯝꯗꯣꯏꯕ ꯃꯗꯨꯕꯨꯨ ꯀꯨꯝꯕ ꯊꯕꯛꯀꯗꯤ ꯄꯤꯕ ꯌꯥꯕ ꯌꯥꯏꯅ ꯑꯟꯅꯦꯁꯦꯁꯦꯔꯤ ꯔꯤꯆꯁ ꯔꯤꯆꯁ ꯔꯤꯆꯥꯥ꯭ꯔꯁ ꯇꯧꯋꯥꯂꯤ ꯄꯩꯁꯥ ꯄꯤꯌꯣ ꯀꯔꯤ ꯀꯗꯥꯏꯗꯒꯤ ꯑꯗꯨꯗꯤ ꯄꯤꯅꯤꯡꯗꯦꯕ ꯄꯤꯊꯣꯛꯐꯝ ꯄꯤꯐꯝꯁꯨ ꯊꯣꯛꯇꯦꯕ ꯑꯗꯨꯗꯤ ꯅꯨꯡꯁꯥ ꯅꯨꯡꯁꯥꯅ ꯇꯥꯜꯂꯒ ꯑꯗꯨꯃꯥꯏꯅ ꯑꯗꯨꯃꯥꯏꯅ ꯍꯥꯞꯄꯒ ꯑꯗꯨꯃꯥꯏꯅ ꯆꯠꯂꯣ ꯍꯥꯏꯕꯗ ꯅꯣꯏ ꯕꯥ ꯂꯩꯂꯩ ꯂꯩꯈꯗꯥꯏ
ꯑꯗꯨꯅꯦ ꯃꯣꯏꯁꯦ
ꯅꯨꯄꯤ ꯅꯨꯄꯤ ꯊꯤꯍꯟꯒ꯭ꯔꯥꯒ ꯌꯥꯕ ꯅꯨꯄꯤ ꯌꯥꯝ ꯊꯤꯕ꯭ꯔꯥꯕ ꯌꯥꯝꯅ ꯑꯦ ꯅꯨꯄꯤ ꯊꯤꯕ ꯑꯣꯏꯔꯕ ꯌꯥꯕ ꯉꯥꯛꯇꯅꯦ ꯃꯣꯏꯗꯣ
ꯎꯝ
ꯑꯩꯁ ꯍꯟꯗꯛꯇꯤ ꯈ꯭ꯔꯤꯁꯃꯥꯁ ꯂꯥꯛ ꯇꯧꯔꯦꯍꯦ ꯑꯗꯨꯕꯨ ꯄꯩꯁꯥ ꯐꯤꯔꯣꯜ ꯂꯩꯅꯤꯡꯉꯥꯏ ꯀꯔꯤ ꯀꯔꯥ ꯊꯕꯛ ꯁꯨꯔꯨꯒꯦ ꯀꯔꯤ ꯀꯔꯥ ꯀꯨꯝꯕ ꯊꯕꯛ ꯊꯤ ꯋꯥꯠꯇꯝꯅꯦ
ꯎꯝ
ꯃꯣꯏꯁꯦ ꯊꯕꯛ ꯁꯨꯔꯛꯑꯣꯏ ꯁꯨꯝꯃꯟꯗꯕꯒꯤꯀꯣ ꯁꯨꯔꯛ ꯇꯝꯅꯦꯅꯤꯅ ꯊꯕꯛꯁꯨ ꯊꯕꯛꯁꯨ ꯁꯨꯗꯕꯁꯨ ꯍꯩꯇ꯭ꯔꯦ ꯃꯤꯃꯥꯡꯗ ꯁꯨꯔꯨꯕꯁꯨ ꯇꯜꯂꯛꯈ꯭ꯔꯅꯤ ꯃꯣꯏꯗꯤ
ꯎꯝ ꯑꯗꯨꯃꯛꯅꯦ ꯑꯗꯨꯒꯨꯝꯕꯕꯨ ꯀꯅꯥꯅ ꯁꯨꯒꯦꯔꯥꯒꯨꯝꯕ ꯎꯝ ꯇꯜꯂꯦ
ꯃꯣꯏꯠ ꯃꯣꯏ ꯑꯅꯤ ꯍꯨꯖꯤꯛ ꯆꯠꯂꯗꯤ ꯃꯣꯏ ꯐꯖꯅ ꯋꯥꯔꯒꯅꯤ
ꯎꯝ
ꯊꯕꯛ ꯁꯨꯕ ꯐꯥꯎꯗ ꯅꯨꯡꯇꯤꯒꯤꯁꯨꯔꯒ ꯊꯕꯛ ꯍꯩꯕ ꯃꯤ ꯐꯥꯎ ꯊꯕꯛ ꯂꯩꯇ꯭ꯔꯥ ꯀꯥꯟꯁꯤꯗ ꯑꯁ ꯃꯣꯏꯗꯤ ꯀ꯭ꯔꯤꯁꯨ ꯍꯩꯇꯦ ꯁꯨꯁꯨ ꯁꯨꯅꯤꯡꯗꯦ ꯃꯣꯏꯒꯤꯗꯤ ꯀꯃꯥꯏꯅ ꯊꯕꯛ ꯂꯩꯒꯅꯤ ꯃꯤꯃꯥꯡ ꯃꯤꯃꯥꯡ ꯗꯁꯨ ꯁꯨꯕꯒꯨꯝꯕꯁꯨ ꯇꯟꯁꯨ ꯇꯟꯈ꯭ꯔꯅꯤ ꯃꯣꯏ ꯁꯨꯔꯛꯇꯕꯅꯤꯅ ꯀꯣ
ꯍꯣꯏ
ꯏꯀꯥꯏꯕ ꯒꯨꯝꯕ ꯀꯔꯤ ꯀꯔꯥ ꯑꯗꯨꯃꯛ ꯏꯀꯥꯏꯗꯦ ꯑꯈꯣꯏꯗꯤ ꯊꯕꯛ ꯁꯨꯕ ꯀꯥꯟꯗ ꯄꯩꯁꯥ ꯐꯪꯕ ꯑꯣꯏꯕꯅꯤꯅ ꯄꯩꯁꯥ ꯄꯥꯏꯕ ꯃꯈꯣꯏꯗꯣ ꯑꯩ ꯍꯦꯛ ꯇꯤꯟꯅꯕꯗ ꯅꯪ ꯍꯦꯛ ꯍꯥꯏꯕ ꯃꯄꯥꯁꯨ ꯌꯥꯗꯕꯅꯦ ꯃꯣꯏ ꯃꯣꯏꯗꯤ ꯄꯩꯁꯥ ꯄꯥꯏꯕꯅꯤꯅ ꯀꯣ ꯃꯆꯥꯁꯤꯡꯗꯨ ꯑꯗꯨꯒꯨꯝꯕ ꯊꯕꯛ ꯁꯨꯍꯟꯅꯤꯡꯗꯕꯅꯤ ꯑꯃꯔꯣꯝꯗ ꯍꯥꯏꯔꯗꯤ ꯃꯥ ꯍꯥꯏꯔꯤꯕꯗꯤ ꯆꯨꯝ ꯆꯨꯝꯗꯤ ꯆꯨꯝꯕꯀꯣ ꯃꯣꯝ ꯑꯥ ꯃꯣꯏꯗꯤ ꯄꯩꯁꯥ ꯄꯥꯏꯌꯦ ꯈꯟꯕꯅꯤꯅꯀꯣ ꯃꯆꯥꯁꯤꯡꯗꯨ ꯑꯗꯨꯒꯨꯝꯕ ꯊꯕꯛ ꯁꯨꯍꯟꯅꯤꯡꯗꯦꯕ ꯍꯧꯖꯤꯛꯀꯤꯗꯤ ꯃꯣꯏꯗꯤ ꯂꯩꯌꯦ ꯑꯗꯨꯒꯤꯅꯦ ꯑꯗꯨꯗꯤ ꯃꯆꯥ ꯃꯆꯥꯗꯨꯁꯨ ꯉꯥꯎꯕ ꯉꯥꯎꯕ ꯍꯥꯏꯗꯤ ꯊꯕꯛ ꯁꯨꯕ ꯆꯠꯂꯗꯤ ꯑꯃꯨꯛ ꯄꯩꯁꯥ ꯐꯪꯉꯗꯤ ꯌꯨꯝꯗ ꯀ꯭ꯔꯤ ꯀ꯭ꯔꯥ ꯄꯨꯔꯛꯇ꯭ꯔꯒ ꯑꯃꯔꯣꯝꯗ ꯀꯣ ꯄꯨꯔꯥ ꯂꯣꯏꯅ ꯂꯣꯏꯁꯤꯟꯍꯟ ꯉꯥꯎ ꯉꯥꯎ ꯉꯥꯈꯠꯂ ꯑꯗꯨꯃꯥꯏꯅ ꯂꯥꯛꯄꯒꯤ ꯑꯗꯨꯒꯨꯡꯕ ꯗꯨꯁꯨ ꯍꯥꯏꯒꯅꯨꯗꯅ ꯅꯨꯄꯥꯗꯁꯨ
ꯎꯝ
ꯃꯤꯒꯤ ꯃꯈꯥꯗ ꯊꯕꯛ ꯁꯨꯍꯟꯅꯤꯡꯗ꯭ꯔꯗꯤ ꯅꯣꯏꯗꯤ ꯆꯤꯡꯖꯦ ꯗꯃꯥ ꯂꯩ ꯅꯨꯡ ꯁꯨ ꯂꯩ ꯍꯥꯏ ꯎꯁꯨ ꯂꯩ ꯍꯥꯏ ꯑꯥꯗ ꯆꯠꯂꯒ ꯂꯩꯔꯗꯤ ꯃꯤꯁꯨ ꯎꯗ꯭ꯔꯦꯅ
ꯇꯧꯅꯤꯡꯗꯕꯒꯤꯅꯤꯅꯦ ꯑꯗꯨꯁꯨ ꯑꯩꯈꯣꯏꯒꯤ ꯁꯨꯅꯉꯥꯏꯒꯤ ꯍꯥꯀꯨꯝꯒꯤ ꯑꯃ ꯈꯔ ꯂꯩꯍꯧꯔ ꯐꯧꯕ ꯂꯧꯕ ꯆꯠꯇꯅ ꯂꯩꯔꯤꯁꯤꯗꯤ
ꯀꯌꯥ ꯀꯌꯥꯗ ꯁꯨꯔꯦ ꯑꯗꯨꯗꯤ ꯄꯦꯂꯥꯗ
ꯈꯪꯗꯦꯗ
ꯀꯁꯇꯃ꯭ꯔ ꯂꯩꯕꯨ ꯂꯩꯕ ꯀꯨꯝꯔꯗꯤ ꯀꯛꯄ ꯆꯠꯄ ꯌꯥꯏꯅ
ꯍꯨꯝ
ꯑꯩꯈꯣꯏꯁꯨ ꯂꯥꯛ ꯑꯗꯨꯗꯤ
ꯑꯗꯨꯒꯨꯝꯕꯗꯤ ꯋꯥꯠꯇꯦ ꯑꯗꯨꯝ ꯂꯩꯌꯦ ꯁꯨꯗꯕ ꯈꯛꯇꯒꯤ ꯋꯥꯅꯤ
ꯑꯣꯁꯨ ꯋꯥꯠꯇꯕꯤꯗ ꯑꯗꯨꯃꯥꯏ ꯂꯩꯌꯦ ꯍꯥꯏꯕꯗꯤ ꯌꯥꯕ ꯑꯩꯈꯣꯏꯒꯤ ꯖꯪꯒꯜꯁꯤꯡꯗꯤ ꯎꯁꯤꯡꯗꯨ ꯑꯣ ꯄꯨꯔꯥ ꯄꯨꯔꯥ ꯂꯣꯏꯅ ꯌꯥꯟꯕ ꯉꯥꯛꯇꯅꯤꯅꯀꯣ ꯖꯒꯥ ꯖꯒꯥꯗꯣ ꯂꯥꯞꯅ ꯂꯥꯞꯅ ꯑꯗꯨꯃꯥꯏꯅ ꯂꯩꯕꯗꯤ ꯎꯀꯛꯄ ꯃꯤꯁꯤꯡꯗꯤ ꯋꯥꯏꯌꯦꯕ
ꯎꯝ
ꯎꯗꯣ ꯌꯥꯝ ꯌꯥꯝꯔꯒ ꯅꯪꯒ ꯐꯤ ꯥꯟꯐꯝꯗꯨꯇ ꯗꯃꯥ ꯗꯃꯥ ꯂꯩꯔꯗꯤ ꯄꯣꯠꯁꯨ ꯊꯨꯅ ꯀꯥꯒꯅꯦ ꯄꯦꯂꯥꯗꯨꯁꯨ ꯅꯣꯗꯤ ꯀꯃꯥꯏꯅ ꯇꯧꯅꯤ ꯂꯥꯞꯅ ꯂꯥꯞꯅ ꯑꯗꯨꯃꯥꯏꯅ ꯂꯩ ꯅꯛꯅ ꯅꯛꯅ ꯑꯗꯨꯨꯃꯥꯏꯅ ꯂꯩꯔꯦꯗꯤ ꯌꯥꯟꯅꯉꯥꯏ ꯗꯃꯥ ꯂꯩꯒꯅꯤ
ꯗꯃꯥ ꯂꯩꯌꯦꯅ ꯂꯥꯞꯄꯁꯨ ꯂꯩꯌꯦꯅ ꯂꯣꯏꯅ ꯂꯩꯌꯦ ꯁꯨꯅ
ꯁꯤꯗꯤ ꯑꯩꯈꯣꯏꯒꯤ ꯂꯝ ꯍꯥꯏꯕꯁꯤꯗꯤ ꯑꯅꯛ ꯑꯅꯛ ꯀꯛꯄ ꯍꯥꯏꯕꯁꯤꯗꯤ ꯈꯨꯟꯒꯤ ꯂꯝꯅꯦ ꯀꯨꯁꯤ ꯀꯨꯁꯤꯅ ꯀꯛꯄ ꯌꯥꯗꯦ ꯄꯩꯁꯥ ꯄꯤꯔꯒ ꯈꯔ ꯂꯩ ꯂꯩꯕ ꯑꯗꯨꯒ ꯃꯣꯏꯁꯨ ꯇꯣꯡꯅꯉꯥꯏꯒꯤ ꯈꯤꯇꯪ ꯄꯤꯕ ꯑꯗꯨꯃꯥꯏꯅ ꯇꯧꯔꯒ ꯆꯍꯤ ꯃꯉꯥ ꯑꯗꯨꯒꯤ ꯃꯇꯨꯡꯁꯤꯗ ꯃꯣꯏꯁꯦ ꯀꯛꯂꯦ ꯍꯥꯏꯅ ꯈꯜꯂꯣ ꯆꯍꯤ ꯄꯤꯒꯅꯤ ꯃꯣꯏꯅ ꯑꯗꯨꯒꯤ ꯆꯍꯤ ꯃꯅꯨꯡꯗ ꯅꯪ ꯂꯣꯏꯁꯤꯡꯒꯗꯧꯕ ꯑꯗꯨꯒ ꯑꯃꯨꯛꯀ ꯑꯅꯧꯕ ꯍꯧꯍꯟꯒꯅꯤ ꯆꯍꯤꯒꯤ ꯃꯉꯥꯒꯤ ꯃꯇꯨꯡꯗ ꯑꯃꯨꯛ ꯑꯅꯧꯕ ꯆꯣꯡꯊꯣꯛꯔꯛꯑꯗꯤ ꯈꯥꯇꯪ ꯆꯥꯎꯔꯗꯤ ꯌꯣꯟꯕꯁꯨ ꯌꯥꯏ ꯆꯥꯎꯗ꯭ꯔꯗꯤ ꯑꯃꯨꯛꯀ ꯆꯥꯎꯍꯟꯒꯦ ꯍꯥꯏꯅ ꯑꯗꯨꯝ ꯊꯝꯔꯗꯤ ꯐꯤ ꯀꯌꯥꯒꯤ ꯇꯨꯡꯗꯔꯥ ꯑꯃꯨꯛ ꯌꯣꯟꯒꯅꯤ ꯁꯨꯃꯥꯏꯅꯅꯤꯅ
ꯊꯥꯕ ꯌꯥꯕ ꯅꯨꯡꯉꯥꯏꯕ ꯁꯤ ꯉꯥꯛꯇꯅꯦ ꯅꯨꯡꯉꯥꯏꯕ ꯃꯆꯥ ꯃꯆꯥꯥꯗ
ꯎꯝ
ꯆꯍꯤ ꯈꯨꯌꯤ ꯉꯥꯛꯇꯅꯤꯗꯅ ꯑꯥꯗ ꯂꯩꯍꯧꯕꯗꯣ
ꯍꯣꯏ ꯐꯥꯕ ꯉꯥꯛꯇꯅꯤ ꯐꯠꯇꯕꯁꯨ ꯂꯩꯌꯦ ꯑꯐꯕ ꯉꯥꯛ ꯈꯟꯒꯦ ꯍꯥꯏꯁꯨ ꯌꯥꯏꯌꯦ
ꯂꯝꯕꯤ ꯁꯦꯝꯕꯗ ꯀꯣꯏꯂꯥ ꯇꯩꯅꯉꯥꯏ ꯃꯣꯏ ꯀꯣꯏꯂꯥ ꯇꯩꯩꯅꯉꯥꯏ ꯃꯣꯏꯁꯨ ꯑꯦ ꯃꯣꯏ ꯊꯥꯕ ꯁꯤꯡꯗꯨꯗꯤ ꯃꯣꯏꯒꯤ ꯐꯥꯔꯁ ꯀ꯭ꯂꯥꯁ ꯃꯛꯇꯤ ꯆꯤꯡꯗꯦꯕ ꯁꯦꯀꯦꯟ ꯀ꯭ꯂꯥꯁꯅꯦꯕ ꯑꯗꯨꯑꯣꯏꯁꯨ
ꯍꯧꯖꯤꯛꯀꯤ ꯑꯩꯈꯣꯏꯒꯤꯖꯤꯗꯤ ꯆꯦꯛꯀꯣꯟꯗ ꯊꯥꯕ ꯉꯥꯛꯇꯅꯤ
ꯎꯝ ꯑꯗꯨꯗꯣ ꯆꯍꯤ ꯈꯨꯍꯤ ꯑꯗꯨꯃꯥꯏ ꯀꯧꯋꯦꯕ
ꯎꯝ ꯃꯃꯤꯡꯗꯤ ꯈꯪꯗꯕ
ꯅꯣꯏꯕꯧ ꯎꯗ꯭ꯔꯥꯗꯤ ꯑꯗꯨꯗꯤ ꯁꯔꯣꯛꯇ ꯇꯛꯈ꯭ꯔꯤꯕ꯭ꯔꯥ ꯑꯗꯨꯃꯥꯏꯅ ꯇꯧ ꯁꯤꯡꯒꯥꯇꯤ ꯑꯗꯨꯁꯨ ꯐꯥꯔꯁ ꯐꯥꯔꯁ ꯀ꯭ꯂꯥꯁꯇꯕꯨ ꯑꯣꯏꯔꯁꯨ ꯆꯍꯤ ꯀꯨꯏꯅ ꯍꯦꯜꯂꯦ ꯍꯥꯏꯕ
ꯎꯝ
ꯌꯦꯡꯕ ꯅꯨꯡꯉꯥꯏꯅꯦ ꯅꯍꯥꯟꯅ ꯄꯨꯔꯛꯄꯗ ꯃꯣꯏ ꯒꯥꯔꯤ ꯄꯣꯠꯇ ꯐꯨꯟꯗ
ꯍꯨꯝ
ꯃꯇꯝꯗꯃꯥ ꯃꯇꯝꯗꯤ ꯗꯃꯥ ꯆꯪꯉꯝꯅꯤ ꯃꯣꯏꯁꯨ ꯄꯤꯛꯄꯅꯤꯅꯀꯣ
ꯎꯝ
ꯐꯠꯇꯕ ꯐꯠꯇ ꯑꯗꯨꯃꯥꯏꯅ ꯐꯥꯎ ꯌꯥꯗꯕꯅꯤ ꯗꯤꯅꯥꯟ
ꯈꯨꯠ ꯁꯥ ꯍꯩꯈ꯭ꯔꯕ ꯃꯤꯒꯤꯗꯤ ꯐꯠ ꯐꯠ ꯑꯗꯨꯝꯁꯨ ꯌꯥꯏꯌꯦꯗ ꯃꯤ ꯃꯤꯅ ꯂꯩꯌꯦꯗ ꯍꯧꯖꯤꯛꯇꯤ ꯑꯩꯅ ꯑꯃꯨꯛ ꯇꯧꯒꯦꯀꯣ